ꯑꯣ ꯍꯜꯂꯣ
ꯎꯝ
ꯇꯥꯅ꯭ꯔꯣ
ꯇꯥꯏꯌꯦ ꯇꯥꯔꯔꯕꯣ
ꯑꯣ ꯑ ꯅꯪ ꯀꯩꯗꯧꯔꯝꯃꯤꯅꯣ ꯐꯣꯟꯗꯣ ꯉꯁꯥꯏꯗ ꯑꯩꯅ ꯉꯥꯡꯉꯕꯁꯨ ꯇꯥꯗꯦ
ꯊꯕꯛ ꯑꯣ ꯇꯥꯔꯕꯣ ꯑꯩ ꯊꯕꯛ ꯇꯧꯔꯝꯕꯅꯦ ꯅꯪꯁꯤ ꯂꯩꯔꯒꯦ
ꯑꯣ ꯑꯁ ꯅꯪ ꯑꯩꯈꯣꯏ ꯑꯦꯛꯖꯥꯝꯁꯨ ꯊꯥꯕꯩꯗꯅ ꯑꯗꯣ ꯂꯣꯏꯕꯨꯗꯤ ꯂꯣꯏꯗꯧꯔꯦꯕ ꯍꯟꯗꯛꯀꯤ ꯇꯥꯡ ꯑꯅꯤꯗ ꯑꯗꯨꯗꯣ ꯑꯩ ꯄꯩꯁꯥꯁꯨ ꯑꯝꯐꯥꯎ ꯂꯩꯇ꯭ꯔꯦ ꯑꯗꯒꯤ ꯆꯥꯎꯄ ꯆꯥꯡꯅꯁꯨ ꯑꯝꯇ ꯂꯩꯇ꯭ꯔꯦ ꯅꯪ ꯀꯩ ꯅꯨꯃꯤꯠ ꯂꯥꯛꯇꯣꯏꯅꯣ ꯍꯥꯏꯗꯤ ꯍꯣꯁꯇꯦꯜꯗ ꯅꯪ ꯑꯩ ꯊꯦꯡꯅꯕ ꯂꯥꯛꯄꯗꯣ
ꯑ ꯅ ꯌꯠꯇ ꯆꯂ꯭ꯔꯦꯔꯣ
ꯍꯣꯏ ꯄꯩꯁꯥ ꯂ ꯂꯩꯇ꯭ꯔꯥ ꯆꯥꯝꯃꯁꯨ ꯂꯩꯇꯔꯦ ꯑꯗꯣ ꯀꯩꯅꯣ ꯇꯧ ꯍꯥꯏꯗꯤ ꯎ ꯍꯣꯏ ꯑꯦꯛꯖꯥꯝꯁꯨ ꯂꯣꯏꯗꯕ ꯀꯨꯏꯗ꯭ꯔꯕꯅꯤꯅ ꯀꯥꯡꯉꯁꯨ ꯀꯨꯏꯗ꯭ꯔꯦ ꯑꯗꯨꯅ ꯀꯣꯏꯕ ꯄꯨꯕꯤꯌꯣꯕ
ꯑꯣ ꯎꯕꯤꯒꯤ ꯍ ꯎ
ꯈꯦꯆꯔꯤꯒꯥꯗ ꯌꯥꯝ ꯆꯥꯅꯤꯡꯉꯦ ꯑꯁ ꯂꯥꯏꯔꯤꯛ ꯄꯥꯔꯝꯕꯅꯤꯅ ꯋꯥꯔꯦ ꯄꯣꯊꯥꯔꯝꯕꯅꯦ
ꯎꯝ
ꯀꯂꯥꯗꯒꯤ ꯑꯦꯛꯖꯥꯝꯁꯤ ꯃ ꯊꯥꯒ ꯌꯥꯝ ꯁꯥꯏꯔ ꯑꯦꯛꯖꯝ ꯒ ꯀꯨꯏ ꯑꯗꯨꯗꯒꯤ ꯑꯄ ꯑꯃ ꯆꯥꯇ꯭ꯔꯦ ꯌꯥꯌꯥꯅ ꯑꯃ ꯈꯪꯕꯅꯦ ꯀ꯭ꯌꯥ ꯇꯥꯖ
ꯍꯣꯏ ꯂꯥꯏꯔꯤꯛ ꯂꯥꯏꯔꯤꯛ ꯈꯔ ꯑꯗꯨꯝ ꯀꯩꯅꯣ ꯇꯧꯗꯦ ꯈꯔ ꯈꯥꯡꯕꯗ ꯃꯇꯝꯁꯨ ꯀꯨꯏꯔꯛꯑꯝꯃꯔꯣꯏꯗ ꯅꯪ ꯀꯩꯅꯣ ꯇꯧꯒꯗꯕ
ꯀꯨꯏꯗ꯭ꯔꯦꯗ ꯑꯗꯨꯕꯨꯗꯤ ꯂꯣꯏꯗꯧꯕ ꯌꯥꯝꯗ꯭ꯔꯦ ꯍꯟꯗꯛ ꯂꯣꯏꯔꯗꯣꯏꯅꯦ ꯍꯟꯗꯛꯀꯤ ꯍꯟꯗꯛ ꯂꯥꯛꯏꯕ ꯊꯥꯁꯦ ꯂꯣꯏꯁꯤꯜꯂꯦ ꯂꯣꯏꯔꯅꯤ ꯁꯦꯃꯤꯁꯇꯥꯔ ꯑꯣꯏꯕꯅꯦ ꯑꯗꯣꯗꯤ
ꯑꯣ ꯅꯪ ꯄꯩꯁꯥ ꯂꯩꯇꯦꯕ ꯄꯩꯁꯥ ꯋꯥꯠꯂꯦꯕ
ꯍꯣꯏ ꯏ ꯄ ꯆꯂ ꯏꯇ꯭ꯔꯦ
ꯎꯝ ꯍꯣꯏ ꯍꯣꯏ ꯑꯩ ꯏꯃꯗ ꯍꯥꯏꯒ ꯑꯣ
ꯑꯣ ꯍꯥꯏꯔꯣ ꯑꯗꯨꯗꯨꯒ ꯈꯪꯗꯦ ꯑꯩꯈꯣꯏ ꯃꯥꯁꯦ ꯐꯣꯟ ꯇꯧꯔꯛꯅꯤꯁꯨ ꯈꯪꯗꯦ ꯃꯆꯥꯅꯨꯄꯤꯁꯦ ꯍꯣꯁꯇꯦꯜ ꯂꯩꯁꯦ ꯀꯥꯎꯔꯕ ꯈꯪꯗꯦ
ꯑ ꯑꯗꯨꯒꯤ ꯅꯠꯇ ꯀꯩꯅꯣ ꯇꯧꯕꯅꯤꯗ ꯃꯃꯥꯁꯨ ꯃꯃꯥ ꯨ ꯊꯕꯛꯇꯨ ꯀꯟꯅ ꯆꯤꯟꯕꯗ ꯌꯣꯒꯤꯀꯣ ꯑꯗꯨꯗꯨꯒꯅꯤ ꯏꯆ ꯏꯆ ꯃꯖꯣ ꯏꯆꯟ ꯃ ꯌꯥꯝ ꯋꯥꯔꯕꯅꯦ
ꯋꯥꯗꯦꯅ ꯑꯗꯨꯕꯨꯗꯤ ꯑꯗꯨꯁꯨ ꯑꯥ ꯏꯌꯥꯝꯃꯅꯤꯅꯤ ꯃꯤꯗꯤ ꯌꯦꯡꯉꯣ ꯃꯕꯨꯡꯅ ꯑꯗꯨꯝ ꯃꯤꯗꯤ ꯃꯆꯟ ꯆꯥꯅꯕ ꯀꯩꯀꯥꯎ ꯊꯤꯜꯂꯛꯇꯅꯒ ꯇꯧꯏꯤ ꯑꯩꯈꯣꯏꯗꯤ ꯅꯣꯡꯃꯇ ꯂꯥꯛꯅꯤ ꯈꯪꯗꯦ
ꯂꯥꯛꯀꯅꯤ ꯂꯥꯛꯀꯅꯤ ꯅꯪ ꯋꯥꯔꯧꯒꯅꯤ ꯋꯥꯔꯧꯒꯅꯨꯗ
ꯄꯃꯅꯦꯦ ꯋꯥꯔꯒꯗꯤ ꯅꯅꯇꯣ
ꯑꯩ ꯁꯣꯝꯗ ꯊꯕꯛꯁꯤꯅ ꯌꯥꯗ ꯇꯧꯕꯩꯅꯤ
ꯑꯦꯟꯁꯥꯡ ꯑꯃ ꯃꯍꯥꯎ ꯇꯝꯃꯦ ꯍꯣꯁꯇꯦꯜꯒꯤ ꯑꯥꯎꯏꯩꯅ ꯊꯣꯡꯉ ꯅꯦ ꯑꯁ ꯉꯥꯒ ꯌꯥꯎꯗꯕꯒ
ꯍꯣꯏ ꯕꯣꯔꯗꯤꯡ ꯂꯩꯕ ꯑꯁꯤꯗꯤ ꯈꯥꯡꯉꯣ ꯍꯟꯗꯛ ꯊꯥ ꯑꯃꯈꯠꯇ ꯉꯥꯏꯔꯕꯅꯤ ꯅ ꯍꯌꯦꯡ ꯌꯨꯝꯗ ꯂꯥꯛꯑꯒ ꯃꯕꯨꯡꯅ ꯑꯁ ꯀꯩꯝ ꯏꯆꯟꯒꯤ ꯑꯄꯥꯝꯕꯖꯤꯡꯒꯤꯗꯃꯛꯇ ꯑꯍꯥꯎꯕ ꯄꯤꯖꯔꯒ ꯈꯔ ꯀꯣꯢ ꯆꯠꯇꯅ ꯈꯔ ꯇꯧꯔꯂꯣꯏꯔꯦ ꯀꯩꯅꯣ
ꯍꯣꯏ ꯑꯗꯣ ꯑꯩꯈꯣꯏꯖꯦ ꯎꯝ ꯑꯦꯛꯖꯥꯝ ꯂꯣꯏꯔꯒ ꯏꯃꯥꯟꯅꯕꯤꯖꯤꯡꯒ ꯄꯨꯟꯁꯦ ꯍꯥꯏꯅꯩꯅꯦꯕꯀꯣ ꯍꯗꯤ ꯍꯟꯗꯛꯅꯁꯨ ꯂꯣꯏꯔꯕꯅꯤꯅ ꯑꯗꯣ ꯆꯠꯄ ꯌꯥꯗꯣꯏ ꯅꯠꯇ꯭ꯔꯣ
ꯌꯥꯅꯤ ꯌꯥꯅꯤ ꯆꯠꯁꯦ ꯆꯠꯁꯦ ꯏꯆꯟꯅ ꯍꯥꯏꯕꯕꯨ ꯀꯩꯗꯧꯕꯒꯤ ꯆꯠꯂꯣꯏꯗꯨꯏꯅꯣꯅꯦ
ꯑꯩꯈꯣꯢ ꯃꯥꯗꯣ ꯑꯩ ꯍꯥꯏꯕ ꯌꯥꯝ ꯇꯜꯂꯦ ꯅꯪ ꯈꯔ ꯍꯥꯏꯅꯧ ꯑꯃꯠꯇ ꯏꯁꯧ ꯂꯥꯡ ꯅꯤ ꯃꯥꯏ ꯍꯧꯅꯕꯤꯗꯣ
ꯌꯥꯅꯤ ꯌꯥꯅꯤ ꯑꯩ ꯊꯣꯛꯄꯁꯦ ꯑꯩ ꯊꯣꯛꯄ ꯇꯧꯒꯦꯁꯦ ꯍꯣꯏꯅꯦ ꯏꯆꯟꯒꯤ ꯑꯦꯛꯖꯥꯝ ꯂꯣꯏꯔꯗꯕꯨ
ꯃꯃꯥꯡꯗꯖꯨ ꯌꯥꯅꯤ ꯌꯥꯅꯤ ꯍꯥꯏꯔꯒ ꯏꯁꯥꯎ ꯂꯥꯡꯉꯝꯕꯗꯣ ꯆꯠꯂꯟꯗꯕꯗꯣ ꯑꯗꯨꯒ
ꯌꯥꯅꯤꯁꯦ ꯌꯅꯤꯁꯦ ꯍꯟꯗꯛꯀꯤꯗꯤꯀꯣ ꯀꯦꯝ ꯈꯜꯂꯨꯅꯨꯗ ꯂꯣꯏꯗ꯭ꯔꯣꯝꯅꯤꯅ ꯊꯥ ꯑꯃꯗ ꯉꯥꯏꯔꯝꯅꯤꯅ
ꯈꯟꯕꯨꯗꯤ ꯈꯟꯗꯦꯗ ꯑꯗꯣ ꯄꯩꯁꯥꯗꯣ ꯍꯥꯏꯗꯤ ꯀꯣꯏ ꯆꯠꯂꯗꯤ ꯄꯩꯁꯥꯅꯤꯅ ꯇꯤꯡꯉꯛꯇꯣꯏꯗꯣ
ꯅꯕꯨꯡ ꯂꯩꯖꯤꯗꯤ ꯀꯩꯝ ꯈꯜꯂꯨꯅꯨꯁꯦ ꯏꯆꯟꯒꯤꯕꯨ
ꯄꯩꯁꯥꯗꯨꯝ ꯈꯔ ꯈꯥꯏꯅꯖꯤꯗꯨꯝ ꯍꯥꯏꯔꯛꯑꯅꯤ
ꯌꯥꯅꯤꯌꯦ ꯑꯩ ꯑꯗꯨꯝ ꯇꯧꯔ ꯂꯣꯢꯔꯦ ꯀꯩꯗꯧꯔꯒꯦ ꯀꯩꯅꯣ ꯅꯕꯨꯡ ꯂꯩꯔꯤꯖꯤꯗꯤ ꯅꯕꯨꯡ ꯏꯆꯥꯎ ꯆꯥꯎꯅ ꯂꯩꯔ ꯀꯔꯤꯒꯤꯅꯣ ꯏꯆꯦꯜꯗꯕꯨ
ꯍꯣꯏꯅꯦ ꯑꯗꯨꯐꯨꯗꯤ ꯏꯕꯨꯡꯕꯨꯗꯤ ꯂꯩꯕ ꯑꯗꯣ ꯈꯣꯢꯆꯦꯗꯣ ꯀꯩꯗꯧꯒ꯭ꯔꯒꯦ ꯑꯗꯨ ꯅꯨꯄꯤꯗꯨꯕꯨ ꯃꯌꯨꯝ ꯄꯥꯟꯒꯤꯕꯗꯩ ꯄꯥꯎ ꯐꯥꯎꯔꯛꯅꯤꯖꯨ ꯈꯪꯗꯦ
ꯑꯥ ꯀꯩꯅꯣ ꯃꯅꯥꯎꯅꯨꯄꯤ ꯑꯃ ꯂꯩꯔꯤꯗꯣ
ꯆꯤꯆꯦꯗꯨꯖꯨ ꯊꯕꯛ ꯈꯔ ꯆꯤꯟ ꯇꯧꯔꯤꯅꯤꯅꯦ
ꯃꯥꯕꯨ ꯌꯥꯝ ꯋꯥꯔ ꯖꯥꯠꯂꯣ ꯑꯩꯉꯣꯟꯗꯒ ꯀꯩꯝꯇꯒ ꯄꯥꯎ ꯐꯥꯎꯔꯛꯇꯕ ꯀꯨꯏꯔꯦ ꯍꯥꯏꯕ ꯌꯥꯝ ꯋꯥꯔꯕ ꯑꯩꯈꯣꯏ ꯆꯦꯗꯨꯕꯣ
ꯀꯩꯝ ꯇꯧꯗꯦꯗ ꯃꯥ ꯑꯗꯨꯝ ꯅꯨꯡꯉꯥꯏꯗ ꯃꯥꯖꯨ ꯊꯕꯛꯇꯨ ꯈꯔ ꯁꯤꯟꯕꯗꯣ ꯀꯣ
ꯎꯝ
ꯐꯣꯟꯗꯣ ꯐꯥꯎꯔꯛꯄ ꯌꯥꯗꯕ ꯑꯗꯨꯒꯤꯅꯤꯗ
ꯑꯈꯣꯏꯃꯥꯍꯣꯏꯗꯤ ꯑꯗꯨꯝ ꯃ ꯊꯕꯛ ꯁꯨꯕꯗꯨ ꯑꯗꯨꯝ ꯆꯠꯂꯤ ꯅꯠꯇ꯭ꯔꯣ
ꯆꯠꯂꯤ ꯆꯠꯂꯤ
ꯃꯥ ꯊꯕꯛꯁꯨꯨ ꯆꯠꯂꯒ ꯗꯨꯀꯥꯟ ꯑꯃ ꯐꯝꯃꯤꯗꯨꯅ ꯕꯕꯥꯅ ꯐꯝꯃꯤꯗꯨꯅ ꯀꯅꯥꯅ ꯑꯃꯨꯛ ꯁꯦꯟꯅꯩꯕ
ꯇꯥꯕ꯭ꯔꯣ ꯨꯗꯗꯥ ꯅꯁꯨ ꯇꯧꯔꯦ ꯑꯗꯒꯤ ꯕꯕꯥꯁꯨ ꯑꯃꯨꯛ ꯃꯔꯛ ꯃꯔꯛꯇ ꯑꯗꯨꯝ ꯁꯤꯟꯅꯩꯗ
ꯑꯗꯨ ꯕꯕꯥꯗ ꯊꯕꯛ ꯀꯗꯤ ꯁꯨꯍꯟꯂꯨꯔꯅꯨꯀꯣ ꯃꯥꯏ ꯑꯅꯥꯕ ꯂꯩꯕꯅꯤꯅ ꯑꯃꯨꯛ
ꯑꯃꯨꯁꯨ ꯃꯥꯢ ꯑꯅꯕꯗꯣ ꯑꯃꯨꯛ ꯍꯧꯔꯛꯀꯅꯤ
ꯍꯣ ꯍꯣꯏ ꯁꯨꯍꯟꯗꯦ ꯁꯨꯍꯥꯟꯗꯦ ꯃꯕꯨꯡ ꯂꯩꯗꯣ ꯀꯩꯗꯧꯋꯤ ꯕꯕꯥ ꯃꯃꯥ ꯀꯩꯗꯨꯏ ꯋꯥꯍꯟꯗꯣꯏꯅꯣ
ꯎ ꯍꯤꯗꯥꯛ
ꯃꯆꯥꯈꯩ ꯑꯩꯈꯣꯏ ꯂꯩꯔꯒ ꯏꯆꯥꯎ ꯆꯥꯎ ꯑꯩꯈꯣꯏ ꯂꯩꯔꯒ ꯀꯩꯗꯧ ꯏꯄꯥ ꯏꯃꯥ ꯋꯍꯟꯗꯣꯏꯅꯣ
ꯑꯗꯣ ꯍꯤꯗꯥꯛꯇ ꯆꯥꯡ ꯅꯥꯏ ꯄꯤꯖꯕ ꯅꯠꯇ꯭ꯔꯣ
ꯆꯥꯏ ꯆꯥ ꯄꯤꯖꯩ ꯄꯤꯖꯩ
ꯃꯥꯥꯏ ꯍꯧꯅꯕꯤ ꯑꯏ ꯍꯤꯗꯥꯛ ꯆꯥꯕ ꯇꯜꯂꯤ ꯃꯔꯥꯏꯅ ꯐꯖꯅꯤ ꯀꯥꯏꯅ ꯃꯥꯏ ꯑꯗꯨꯝ ꯇꯧꯕꯤꯗꯣ ꯑꯗꯣ
ꯎꯝ ꯍꯣꯏ ꯍꯣꯏ
ꯅꯣꯏ ꯍꯧꯅꯕꯤ ꯍꯣꯏꯍꯣꯏ ꯍꯥꯏꯔꯒ ꯑꯩꯒ ꯂꯩꯇ꯭ꯔꯦ ꯃꯥꯏꯊꯣꯛꯄꯅꯤ ꯇꯧꯔꯝꯗꯣꯏꯁꯦ
ꯇꯧꯗꯦ
ꯈꯣꯏ ꯃꯥ ꯐꯪꯉꯦ ꯊꯕꯛ ꯋꯥꯔꯝꯅꯤꯅ ꯁꯧ ꯁꯧ ꯂꯥꯎꯔꯅꯤ ꯑꯩꯉꯣꯟꯗ ꯋꯥꯔꯤꯒ ꯐꯣꯟ ꯇꯧꯔꯛꯄꯖꯦ ꯏꯁꯧ ꯄꯪꯂꯥꯡ ꯂꯥꯡꯌꯦ ꯇꯜꯂꯦ ꯑꯗꯨꯅ ꯋꯥꯔꯤꯒ ꯁꯥꯟꯅꯗꯧꯕ
ꯅꯣꯉꯥꯜ ꯇꯥꯕꯒ ꯐꯖꯅ ꯋꯥꯔꯤꯗꯣ ꯐꯖꯅ ꯁꯥꯟꯅ ꯐꯪꯗ꯭ꯔꯦ ꯑꯩꯁꯨ ꯑꯦꯛꯖꯥꯝꯒꯤ ꯃꯊꯥꯒ ꯁꯥꯕ ꯇꯦꯟꯁꯟꯒ ꯂꯩꯕꯒ ꯀꯩꯗꯧꯔꯝꯃꯤꯅꯣ ꯗꯗꯥꯗꯤ
ꯑꯩꯁꯤꯗ ꯊꯕꯛ ꯑꯃ ꯄꯥꯏꯔꯝꯕꯅꯤ
ꯎꯝ
ꯇꯕꯝ
ꯍꯣꯏ ꯇꯧꯕꯗꯤ ꯇꯧ ꯑꯗꯨꯕꯨꯗꯤ ꯒꯤꯌꯥꯟꯒ ꯇꯥꯗꯦꯗ ꯇꯩꯖꯦ
ꯋꯥꯈꯜ ꯌꯥꯝ ꯍꯟꯗꯒꯤꯅꯨꯅꯦ ꯏꯆꯟꯕꯨ ꯏ ꯅꯕꯨꯡ ꯑꯩꯈꯣꯏ ꯏꯆꯥꯎ ꯆꯥꯎ ꯂꯩꯒꯕꯨ
ꯈꯟꯗꯦꯗ ꯑꯗꯨꯕꯨꯗꯤ ꯁꯤ ꯑꯦꯛꯖꯥꯝꯁꯦ ꯂꯣꯏꯕꯒ ꯑꯥ ꯑꯦꯛꯖꯥꯝ ꯑꯃꯁꯨ ꯊꯥꯁꯤꯔꯅ ꯈꯟꯕꯅꯦꯕ ꯑꯗꯨꯁꯨ ꯑꯗꯨꯝ ꯇꯨꯏꯁꯟ ꯅꯨꯡ ꯆꯠꯄꯒꯤ ꯄꯩꯁꯥ ꯈꯔ ꯑꯗꯨꯝ ꯍꯥꯏꯔꯛꯑꯅꯦꯕ
ꯎꯝ
ꯑꯗꯨꯗ ꯑꯩꯗꯣ ꯑꯗꯨ ꯇꯨꯏꯁꯟꯗ ꯆꯠꯀꯦꯅ ꯈꯟꯕꯅꯦꯕꯀꯣ ꯇꯣ ꯈꯣꯏ ꯃꯅꯗꯤ ꯍꯥꯏꯅꯤꯡꯗ꯭ꯔꯕ ꯑꯩꯗꯣ ꯃꯥꯅ ꯑꯁ ꯇꯣꯛꯑꯣꯒꯥꯏ ꯍꯥꯏꯔꯛꯇꯧ ꯃꯥꯜꯂꯦ ꯅꯨꯄꯤꯅꯤꯅ ꯃꯈꯥ ꯇꯝꯊ ꯀꯔꯨ ꯀ ꯍꯥꯏꯔ ꯇꯖꯦ
ꯇꯣꯜꯂꯣꯏ ꯇꯣꯜꯂꯣꯏ ꯅꯨꯡ ꯆꯥꯎꯅ ꯅꯕꯨꯡ ꯏꯆꯥꯎ ꯆꯥꯎꯅꯔꯒ ꯀꯩꯅꯣꯅꯦ ꯀꯩꯗꯧꯕꯩ ꯇꯣꯟꯗꯣꯏꯅꯣꯅꯦ ꯆꯟꯕ
ꯎꯝ ꯍꯧꯖꯤꯛꯀꯥꯟꯗ ꯁꯥꯠꯂ ꯁꯥꯕꯒ
ꯎꯝ
ꯈꯃꯗꯦꯅ ꯑꯗꯨꯗꯤ ꯌꯥꯝ ꯁꯥꯗ꯭ꯔꯁꯤꯗꯤ ꯈꯨꯠꯁꯥ ꯑꯃ ꯑꯍꯤꯡꯗ ꯃꯃꯟ ꯁꯥꯔꯤꯕ
ꯍꯣꯏ
ꯑꯔꯥꯡꯖꯣꯛ ꯀꯩꯅꯣ ꯆꯠꯂꯨꯕꯗ ꯊꯕꯛ ꯑꯃ ꯆꯠꯂꯨꯕꯅ ꯑꯁ ꯁꯥꯕꯗ ꯁꯤꯒꯦꯅ ꯇꯧꯋꯦ ꯎꯁꯥ ꯈꯨꯠꯁꯥꯗꯨ ꯂꯣꯏꯔꯦ ꯑꯩ ꯀꯥꯊꯦꯛꯄꯤꯅꯦ
ꯃꯄꯥꯟ ꯄꯥꯡꯊꯣꯛꯎꯅꯨꯗ
ꯊꯣꯛꯇꯦꯅ ꯑꯗꯨꯕꯨꯅꯤ ꯊꯕꯛ ꯂꯩꯕꯒꯤ ꯊꯣꯡꯕ ꯋꯥꯂꯦ ꯀꯩꯗꯕꯨꯣꯏ ꯊꯣꯛꯇꯣꯏꯅꯣ ꯄꯩꯁꯥꯁꯨ ꯂꯩꯇꯅ ꯀꯩ ꯂꯩꯅꯉꯥꯏ ꯄꯣꯠꯁꯨ ꯑꯐꯛ ꯂꯩꯇꯦ
ꯍꯣꯏ ꯍꯣꯏ ꯀꯝ ꯈꯜꯂꯣꯁꯤ ꯅ ꯑ ꯍꯌꯦꯡ ꯅꯍꯥꯟꯁꯤꯜꯂ ꯑꯗꯨꯝ ꯂꯥꯛꯄꯁꯤꯦ
ꯍꯕꯨꯗꯤ ꯂꯥꯛꯑꯣ
ꯉꯥꯕꯨꯡ ꯆꯥꯎ ꯆꯥꯎꯅ ꯀꯩꯗꯧꯕꯒꯤ
ꯀꯩꯅ ꯇ ꯑꯣ ꯈꯪꯗꯦꯌꯦ ꯉꯁꯥꯗꯤ ꯏꯕꯨꯡ ꯑꯃ ꯏ ꯆꯥꯎ ꯆꯥꯎꯅ ꯂꯩ ꯑꯗꯨꯝ ꯍꯟꯖꯤꯟ ꯍꯟꯖꯤꯟ ꯍꯥꯏꯔ ꯂꯩ ꯂꯩ ꯈꯪ ꯂꯩꯅ ꯄꯨꯁꯤꯗ
ꯑꯗ ꯏꯆꯟꯁꯦ ꯋꯥꯈꯜ ꯍꯟꯊꯒꯤꯅꯤ ꯁꯨꯝ ꯇꯧꯕꯅꯤꯗ ꯎꯝ ꯎꯝ
ꯈꯟꯗꯦ ꯔ ꯑꯗꯨꯕꯨꯗꯤ ꯀꯗꯕ ꯍꯟꯗꯅ ꯈꯟꯗꯅ ꯂꯩ ꯂꯥꯏꯔꯤꯛ ꯇꯝꯃꯤꯁꯤꯡꯗꯤ ꯑꯗꯨ ꯃꯌꯥꯝꯗꯣ ꯊꯦꯡꯅꯅꯕꯅꯤ ꯀꯩꯅꯣ ꯀꯩꯝ ꯈꯟꯗꯦ ꯑꯩꯅ ꯊꯧꯏ ꯈꯜꯁꯦ ꯑꯗꯨꯝ ꯐꯖꯅ ꯄꯥꯡꯊꯣꯛꯀꯦꯅ ꯈꯜꯂꯤꯅꯦ ꯑꯗꯨꯝ ꯑꯗꯨ ꯄꯥꯡꯊꯣꯛ ꯑꯗꯨ ꯍꯣꯠꯅꯗꯣꯏꯅꯦ ꯑꯗꯨꯕꯨꯗꯤ
ꯎꯝ
ꯅ ꯑꯗꯨꯥꯏ ꯊꯝꯃꯒ ꯑꯦꯛꯖꯥꯝꯒ ꯂꯩꯔꯦ ꯀꯩꯀꯩ ꯄꯥꯅꯕ ꯇꯧꯏ
ꯍꯣꯏ ꯍꯣꯏ ꯐꯖꯅ ꯂꯩꯔꯣꯀꯣ
ꯎꯝ ꯍꯣꯏ
ꯎꯝ ꯐꯔꯦ ꯐꯔꯦ ꯊꯝꯃꯣ ꯊꯝꯃꯣ
ꯑꯅꯥ ꯀꯣꯑꯣ